ꯍꯥꯂꯣ
ꯍꯂꯣ
ꯀꯩꯗꯧꯔꯤꯒꯦ
ꯑꯗꯨꯝ ꯐꯝꯕꯒ ꯂꯩꯌꯦ
ꯆꯥꯛ ꯆꯥꯔꯕꯣ ꯑꯩꯁꯨ ꯐꯝꯃꯒ ꯂꯩꯌꯦ ꯆꯥꯛ ꯆꯥꯔꯕꯣ
ꯆꯥꯔꯦ ꯅꯪꯗꯤ
ꯎꯝ ꯑꯩꯁꯨ ꯆꯥꯔꯦ ꯊꯦꯡꯅ ꯆꯥꯏꯑꯦ ꯑꯩꯈꯣꯏꯗꯤ ꯉꯁꯤ
ꯀꯩ ꯏꯟꯁꯥꯡ ꯆꯥꯒꯦ
ꯑ ꯌꯦꯟ ꯆꯥꯏꯌꯦ
ꯑꯩ ꯁꯥꯎꯒꯅꯤꯅꯦ
ꯍꯥꯎꯋꯦ ꯍꯣꯔꯦꯟ ꯑꯃꯨꯛ ꯉꯥꯅꯨ ꯉꯥꯅꯨ ꯆꯥ ꯆꯥꯁꯦꯔꯥ ꯈꯜꯂꯤꯅꯦ
ꯑꯁ ꯍꯥꯎꯕ ꯉꯥꯛꯇ ꯆꯥꯏꯍꯦ ꯅꯣꯏꯗꯤ
ꯍꯟꯗꯛꯁꯦ ꯄꯩꯁꯥ ꯈꯔ ꯐꯪꯕ ꯑꯗꯨꯒꯤ
ꯑꯣ ꯐꯥꯔꯦꯅꯦ
ꯅꯣꯏꯗꯤ ꯉꯥ ꯐꯥꯕ ꯆꯠꯀꯅꯤ ꯍꯥꯏꯕ ꯅꯠꯇ꯭ꯔꯣ
ꯉꯁꯥꯏ ꯆꯠꯂꯦꯗ ꯍꯜꯂꯛꯈ꯭ꯔꯦ
ꯑꯣ ꯀꯌꯥ ꯐꯥꯒꯦ
ꯀꯦꯖꯤ ꯑꯃꯒꯨꯝꯅꯤ ꯐꯥꯏꯅ
ꯑꯁ ꯑꯩꯈꯣꯏꯒꯤꯁꯨ ꯈꯔ ꯄꯤꯔꯛꯑꯣ ꯄꯩꯁꯥ ꯄꯤꯒꯦ ꯍꯦꯁ ꯑꯍꯦꯍꯦꯍꯦ ꯐꯥꯒꯤ ꯇꯧꯅꯤꯗ ꯄꯩꯁꯥ ꯂꯩꯇꯦꯗ
ꯑꯟꯏꯟꯇꯦꯜꯂꯤꯖꯦꯕꯜ ꯑꯟꯏꯟꯇꯦꯜꯂꯤꯖꯦꯕꯜ ꯑꯟꯑꯣꯗꯤꯕꯜ
ꯍꯌꯦꯡꯁꯨ ꯆꯠꯀꯗ꯭ꯔꯣ
ꯍꯥꯌꯦꯡꯗꯤ ꯆꯠꯂꯣꯏ
ꯎꯝ ꯑꯩꯗꯤ ꯂꯧ ꯆꯠꯁꯦ ꯑꯦ ꯆꯠ ꯁꯦ ꯑ ꯂꯧ ꯆꯠꯁꯦ ꯀꯧꯁꯦꯔꯥ ꯈꯜꯂꯤꯅꯦ ꯑꯩꯗꯤ꯫
ꯑꯣ ꯅꯣꯡꯃ ꯆꯠꯄ ꯌꯥꯏꯅ ꯉꯔꯥꯡ ꯅꯠꯇ꯭ꯔꯁꯨ ꯍꯌꯦꯡ ꯅꯠꯇ꯭ꯔꯁꯨ
ꯍꯣꯏ ꯍꯌꯦꯡ ꯈꯟꯁꯦ ꯆꯠꯁꯦ
ꯍꯣꯏ ꯌꯥꯏ ꯂꯞ ꯆꯥꯔꯒ ꯀꯔꯤ ꯇꯧꯒꯦ ꯍꯥꯏꯕ꯭ꯔꯣ
ꯈꯪꯗꯦ ꯑꯗꯨꯝ ꯊꯕꯛ ꯃꯌꯥꯝ ꯂꯩꯗ ꯂꯣꯏꯅ ꯌꯥꯎꯔꯦ ꯄꯥꯝꯕꯤꯁꯤꯡꯗ ꯁꯦꯡꯗꯣꯛꯅꯕ
ꯑꯣ
ꯀꯩ ꯌꯦꯟꯖꯥꯡ ꯆꯥꯔꯒꯦ ꯉꯁꯤꯗꯤ ꯉꯥ ꯆꯥꯔꯕꯣ ꯉ ꯆꯥꯕ꯭ꯔꯣ
ꯆꯥꯗ꯭ꯔꯤꯌꯦ ꯉꯥꯗꯤ ꯍꯣꯔꯦꯟ ꯆꯥꯒꯅꯤ
ꯑꯣ ꯍꯥꯎꯒꯅꯤꯅꯦ ꯑꯩꯗꯤ ꯆꯥꯅꯤꯡꯉꯦ
ꯆꯥꯛ ꯆꯥꯕ ꯂꯣꯏꯔꯒ ꯆꯠꯇꯄꯅꯦꯕ
ꯑꯣ ꯌꯥꯝ ꯉꯟꯅ ꯍꯧꯒꯠꯄ ꯑꯣꯏꯔꯝꯒꯅꯤ
ꯍꯣꯏ
ꯑꯩꯈꯣꯏꯗꯤ ꯌꯥꯝ ꯊꯦꯡꯅ ꯍꯧꯒꯠꯂꯦ ꯉꯁꯤꯁꯦ ꯑꯣ ꯉꯜꯂꯦꯕꯥ ꯑꯗꯨꯗꯤ
ꯎꯝ
ꯑꯩꯈꯣꯏꯗꯤ ꯊꯦꯡꯅ ꯍꯧꯒꯠꯂꯦꯕ ꯌꯥꯗꯦꯕ ꯉꯁꯤꯗꯣ ꯈꯔ ꯇꯨꯝꯕ ꯅꯨꯡꯉꯥꯏꯔ ꯑꯗꯨꯗꯤ ꯇꯨꯝꯕ
ꯍ ꯉꯥ ꯊꯣꯡꯒꯅꯤ ꯊꯔꯣꯏ ꯊꯥꯔꯣꯏꯁꯨ ꯈꯔ ꯄꯨꯔꯛꯑꯕ
ꯑꯣꯔꯣ ꯑꯦꯔꯣꯝ ꯑ ꯇꯔꯣꯟꯃ ꯇꯧꯔꯣ ꯎꯝ ꯍꯥꯎꯕꯅꯦ ꯅꯣꯏꯗꯤ ꯅꯣꯏꯗꯤ ꯍꯥꯎꯕ ꯐ ꯆꯥꯏ ꯑꯩꯈꯣꯏꯗꯤ ꯆꯥꯕ ꯐꯪꯗꯦꯗ ꯌꯦꯟꯖꯥꯡ ꯀꯩꯀꯥꯗꯨꯁꯨ ꯌꯥꯝ ꯇꯥꯡꯉꯦ ꯁꯤꯗ
ꯑꯣ
ꯏꯁꯤꯡ ꯐꯥꯎ ꯂꯩꯔꯒ ꯂꯩꯔꯤ ꯁꯤꯗ ꯁꯤꯗ ꯋꯥꯏꯔ
ꯍꯣꯏ ꯑꯔꯝꯅꯤ
ꯄꯩꯁꯥ ꯂꯩꯗꯕꯒꯤꯀꯣ
ꯎꯝ
ꯅꯗꯤ ꯁꯤꯡꯖꯨ ꯀꯩꯀꯥ ꯆꯥꯗ꯭ꯔꯣ ꯉꯁꯤꯗꯤ
ꯆꯥꯗꯦ ꯉꯁꯤꯗꯤ ꯁꯤꯡꯖꯨ ꯆꯥꯁꯦ ꯍꯥꯏꯔꯒ
ꯎꯝ
ꯏꯃꯥꯟꯅꯕꯤꯁꯤꯡ ꯍꯧꯖꯤꯛ ꯅꯪꯗꯦ ꯍꯥꯏꯌꯦ
ꯑꯦꯐ ꯃꯣꯏ ꯀꯩꯗꯧꯔꯤꯕ ꯃꯣꯏꯁꯨ ꯑꯗꯨꯝ ꯂꯩꯔꯝꯒꯅꯤ
ꯈꯪꯗꯦꯗ ꯀꯔꯤ ꯀꯔꯤ ꯇꯧꯔꯣ ꯂꯩꯕꯖꯥꯔ
ꯌꯨꯝꯗ ꯂꯩꯕ ꯆꯦꯟꯗꯤꯁꯤꯡꯁꯨ ꯑꯗꯨꯝ ꯆꯥꯕ ꯌꯥꯏ ꯉꯥ
ꯏꯊꯟꯗ ꯂꯩꯔꯒ ꯎꯝ ꯏꯊꯟꯇ ꯂꯩꯔꯒ ꯕꯣꯔꯤꯡ ꯆꯨꯕꯒꯤ ꯌꯦꯟꯔꯨꯝ ꯐꯨꯠꯂꯒ ꯆꯥꯔꯦ
ꯑꯁ ꯌꯦꯦꯔꯨꯝꯁꯨ ꯌꯥꯝ ꯇꯥꯡꯉꯦ ꯍꯟꯗꯛꯁꯦ
ꯍꯣꯏ
ꯀꯌꯥ ꯄꯤꯒꯦ ꯑꯗꯨꯗꯗꯤ
ꯑꯁꯤꯗ ꯎꯝ ꯂꯨꯄꯥ ꯇꯔꯥ ꯇꯔꯥꯅꯤ ꯍꯥꯏꯌꯦ ꯑꯃꯗ
ꯑꯣ ꯌꯥꯡꯈꯩꯒꯤ ꯂꯧꯔꯁꯨ ꯑꯗꯨꯝ ꯇꯔꯥ ꯇꯔꯥ ꯑꯣꯏꯕ꯭ꯔꯣ
ꯅꯪꯗ ꯌꯥꯡꯈꯩꯁꯨ ꯂꯧꯕꯤꯔꯦ
ꯑꯩꯣꯏꯗꯤ ꯌꯥꯡꯈꯩꯒꯤ ꯂꯧꯔꯗꯤꯀꯣ ꯇꯔꯨꯛꯇꯤ ꯄꯤꯌꯦ ꯑꯗꯣ ꯑꯃ ꯑꯃ ꯈꯛꯇ ꯂꯧꯔꯦ ꯂꯨꯄꯥ ꯇꯔꯥ ꯇꯔꯥ
ꯑꯥ ꯄ꯭ꯂꯦꯇ ꯄ꯭ꯂꯦꯇ ꯎꯝ ꯀꯌꯥꯅꯤ ꯍꯥꯏ ꯆꯥꯅꯤ ꯀꯌꯥ ꯍꯥꯏꯕ꯭ꯔꯥ ꯍꯨꯝꯐꯨ ꯍꯥꯏꯕ꯭ꯔꯥ ꯈꯪꯗꯦ
ꯅꯤꯐꯨ ꯍꯥꯏꯕ꯭ꯔꯥ ꯀꯩꯅꯣ ꯇꯧꯕꯅꯦ ꯌꯥꯡꯈꯩ ꯌꯥꯡꯈꯩ ꯃꯈꯥꯗꯣ ꯌꯥꯡꯈꯩꯒꯤ ꯑꯃꯅꯥ ꯑꯃꯨꯛ ꯄꯤꯗ
ꯑ ꯄꯥ ꯎꯝ ꯀꯩꯅꯣ ꯎꯝ ꯑꯩꯈꯣꯏ ꯑꯩꯈꯣꯏꯒꯤ ꯇꯣꯡꯕꯁꯦ ꯂꯨꯄꯥ ꯇꯔꯥ ꯈꯛꯇꯅꯤꯗ ꯌꯦꯔꯨꯝ ꯑꯃꯈꯛꯇ ꯟꯕ ꯑꯩꯈꯣꯏꯒꯤ ꯇꯣꯡꯕꯁꯦ ꯌꯦꯔꯣꯝ ꯑꯃꯈꯛꯇꯅꯦ ꯌꯥꯝ ꯇꯥꯡꯉꯦ ꯑꯁ ꯅꯍꯥꯟꯗꯤ ꯆꯅꯤꯒꯤ ꯈꯛꯇ ꯌꯣꯟꯕꯅꯦ ꯑꯗꯣ ꯍꯟꯗꯛ ꯀꯩꯗꯧꯕꯩꯅꯣ ꯈꯥꯟꯗ ꯑꯁꯤ ꯀꯩꯅꯣ ꯇꯧꯕꯒꯤ ꯂꯝꯕꯤ ꯆꯠꯄ ꯌꯥꯗꯕꯒꯤꯀꯣ
ꯍ
ꯂꯑꯣ ꯍꯂꯣ ꯇꯥꯕ꯭ꯔꯣ
ꯇꯥꯏꯅ
ꯇꯄ꯭ꯔꯣ
ꯇꯥꯋꯦ
ꯑꯣ ꯍꯧꯖꯤꯛꯇꯣ ꯇꯥꯗꯕ ꯑꯗꯨꯒꯤꯅꯦꯗ
ꯎꯃꯝ ꯅꯔꯕꯣꯛ ꯆꯠꯄ ꯃꯥꯜꯂꯦ
ꯍꯣꯏ ꯍꯣꯏ ꯑꯗꯨꯗꯤ ꯆꯠꯄ ꯃꯥꯂꯦ
ꯎꯝ
ꯅꯨꯡꯉꯥꯏꯖꯕ ꯑꯗꯨꯝ ꯂꯩꯑ ꯍꯟꯗꯛꯇꯤ ꯑꯗꯨꯝ ꯂꯩꯑ ꯌꯥꯝ ꯁꯥꯏꯌꯦ ꯁꯤꯗ ꯅꯣꯡꯁꯨ ꯇꯥꯗꯦ
ꯑꯣ ꯑꯁꯤꯗꯗꯤ ꯅꯣꯡ ꯆꯨ ꯑꯣꯏꯔꯦ
ꯑꯁ ꯅꯣꯡ ꯇꯨꯔꯗꯤ ꯐꯥꯗꯣꯏꯅꯦ ꯑꯁꯤꯁꯦ ꯊ ꯑꯝ ꯀꯩꯅꯣ ꯇꯧꯗꯕꯅꯤꯅꯀꯣ ꯊꯕꯛ ꯃꯄꯥꯟꯗꯤ ꯊꯕꯛ ꯂꯩꯇꯕꯅꯤꯅꯀꯣ ꯑꯗꯨꯝ ꯅꯣꯡ ꯆꯨꯕ ꯌꯥꯏꯑꯕ ꯁꯥꯕꯅꯤꯅ ꯏꯁꯤꯡꯁꯨ ꯂꯩꯇ꯭ꯔꯦ ꯑꯩꯈꯣꯏꯗꯤ ꯑꯦꯔ ꯃꯩ ꯂꯥꯛꯇꯦ
ꯃꯇ
ꯑꯁ ꯄꯥꯝꯕꯤ ꯃꯈꯥꯗ ꯐꯝꯃꯣ ꯑꯗꯨꯗꯤ ꯎꯝ
ꯍꯥꯥ
ꯎ ꯄꯥꯥꯟꯕꯤ ꯃꯈꯥꯗ ꯐꯛ ꯊꯥꯔꯒ ꯂꯩꯔꯨꯕ
ꯊꯔ
ꯍꯥꯥ
ꯑꯣ ꯑꯣ ꯑꯣ ꯑꯣ ꯑꯣ ꯍꯧꯖꯤꯛꯁꯨ ꯎ꯭ꯔꯣꯅꯦ ꯑꯩꯗꯤ ꯉꯁꯥꯏ ꯆꯨ ꯒꯦꯔ ꯈꯜꯂꯤꯅꯦ ꯉꯁꯥꯏꯥꯏꯇꯥ ꯒꯦꯔ ꯈꯜꯂꯤꯅꯦ ꯑ ꯌꯥꯝ ꯄꯥꯏꯌꯦ ꯑꯁꯤꯗꯗꯤ ꯑꯁ ꯅꯣꯡ ꯀꯥꯏꯗꯒꯤ ꯌꯥꯝ ꯅꯨꯡꯁꯥ ꯀꯟꯅ ꯊꯣꯛꯂꯤ ꯉꯔꯥꯡꯗꯤ ꯈꯔ ꯅꯣꯡ ꯆꯨꯒꯦꯗꯤ ꯇꯧꯕ ꯇꯧꯕꯅꯦ ꯈꯤꯇꯪ ꯄꯅꯦꯕ ꯑꯗꯣ ꯌꯥꯗꯦ ꯍꯧꯖꯤꯛ ꯑꯃꯨꯛ ꯉꯁꯤꯗꯤ ꯐꯖꯅ ꯎꯝ ꯅꯨꯡꯁꯥ ꯊꯣꯛꯂꯛꯑꯦ
ꯑꯣ ꯑꯣ
ꯑꯁ
ꯂꯣꯏꯅ ꯊꯕꯛ ꯆꯠꯅ ꯈꯤꯕꯣ ꯑꯗꯨꯗꯤ ꯂꯣꯏ ꯊꯕꯛ ꯆꯠꯅꯈꯤꯕ꯭ꯔꯣ
ꯏꯊꯟꯗ ꯂꯩꯔꯁꯨ ꯌꯥꯝ ꯅꯨꯡꯉꯥꯏꯅ ꯅꯨꯡꯉꯥꯏꯕꯖꯥꯠꯂꯤ ꯃꯨꯕꯤꯒ ꯌꯥꯜꯂꯒ ꯀꯣꯔꯤꯌꯟ ꯗ꯭ꯔꯥꯃ ꯌꯦꯡꯂꯒꯥ ꯂꯩꯕꯅꯤ ꯅꯣꯏꯁꯨ ꯌꯥꯡꯅꯕ꯭ꯔꯥ ꯑꯣ ꯋꯔꯦ ꯑꯩꯒꯤ ꯅꯨꯄꯥꯁꯨ ꯊꯕꯛ ꯆꯠꯈꯤꯕ ꯑꯗꯨꯒꯤ ꯏꯊꯟꯇ ꯂꯩꯔꯤꯅꯤ ꯃꯥꯗꯤ ꯄꯨꯡ ꯃꯉꯥ ꯇꯔꯨꯛ ꯑꯗꯨꯋꯥꯏꯗ ꯍꯜꯂꯛꯀꯅꯤ ꯑꯣ ꯅꯪꯒꯤ ꯏꯅꯥꯎꯅꯨꯄꯤꯒ ꯂꯩꯕ꯭ꯔꯥ ꯑꯣ ꯃꯥꯗꯤ ꯍꯧꯖꯤꯛ ꯀꯔꯤ ꯇꯔꯒ ꯂꯩꯕ꯭ꯔꯣ ꯑꯣ ꯑꯣ ꯑꯣ ꯌꯥꯝ ꯐꯥꯏꯅꯦ ꯑꯗꯨꯗꯤ ꯅꯨꯡꯉꯥꯏꯔꯝꯅꯤ ꯅꯣꯏꯅꯤꯁꯨ ꯍꯣꯏ ꯈꯪꯗ꯭ꯔꯦꯗ ꯎꯝ ꯑꯗꯣꯅꯦ ꯑꯃꯨꯛꯀ ꯆꯥꯛ ꯏꯟꯁꯥꯡ ꯊꯣꯡꯕ ꯃꯇꯝ ꯌꯧꯔꯅꯤ ꯑꯁ ꯇꯜꯂꯦꯗ ꯆꯥꯛ ꯌꯦꯟꯁꯥꯡꯁꯨ ꯊꯣꯡꯅꯤꯡꯉꯥꯏ ꯃꯥꯏ ꯂꯥꯛꯇꯕꯒ ꯄꯨꯡ ꯇꯟ ꯇꯜꯂꯦ ꯅꯣꯡꯃ ꯂꯥꯛꯂꯒ ꯆꯥꯛ ꯏꯟꯁꯥꯡ ꯊꯣꯡꯕꯤꯌꯨꯅꯦ ꯑꯩꯈꯣꯏꯒꯤꯁꯨ ꯅꯪꯅ ꯊꯣꯡꯕ ꯃꯍꯥꯎꯗꯣ ꯆꯥꯅꯤꯡꯉꯤꯕ ꯌꯦꯟꯁꯥꯡ ꯊꯣꯡꯕ ꯌꯥꯝ ꯍꯥꯏꯑꯦ ꯍꯥꯏꯕꯗꯥꯏ ꯅꯪꯗꯤ ꯍꯣꯏ ꯑꯗꯨꯅꯦ ꯅꯍꯥꯟ ꯑꯩꯈꯣꯏꯅ ꯁꯤꯡꯖꯨ ꯆꯥꯕꯗꯣ ꯑꯗꯨꯁꯨ ꯌꯥꯝ ꯍꯥꯎꯋꯤꯀꯣ ꯎꯝ ꯑꯃꯨꯛ ꯂꯥꯛꯑꯣ ꯑꯃꯨꯛ ꯆꯥꯥꯁꯦ ꯄꯥꯐꯣꯔꯒ ꯍꯥꯞꯂꯒ ꯌꯦꯟꯔꯨꯝꯁꯨ ꯍꯥꯞꯂꯒ ꯎꯝ ꯌꯥꯝ ꯍꯥꯎꯋꯤꯅꯦ ꯌꯦꯟꯔꯣꯝꯁꯦ ꯌꯥꯝ ꯄꯥꯝꯃꯦ ꯑꯩꯗꯤ ꯇ ꯑ ꯉꯧꯕꯤꯔꯁꯨ ꯍꯥꯎꯋꯦ ꯍꯣꯏ ꯎꯝ ꯑꯗꯨꯗꯅꯤ ꯃꯊꯪ ꯍꯞꯇꯥꯗ ꯀꯣꯏꯔꯛꯑꯣꯀꯣ ꯑꯩꯈꯣꯏꯗ